ꯍꯜꯂꯣ ꯀꯩꯗꯧꯔꯤꯅꯣ
ꯑ ꯁꯨꯝ ꯂꯩꯌꯦ ꯅꯪꯗꯤ
ꯂꯩꯌꯦ ꯆꯥꯛꯆꯥ ꯊꯣꯛꯄꯗ ꯉꯥꯏꯔꯤꯌꯦ
ꯑꯣꯑꯣꯑꯣ ꯀꯔꯤꯍꯦꯟꯖꯥꯪ ꯆꯥꯒꯦ
ꯑꯂꯨ ꯆꯥꯏ
ꯍꯥꯎꯕ꯭ꯔꯣ
ꯍꯥꯎꯋꯦ
ꯎ
ꯁꯥꯕꯅ ꯂꯣꯏꯔꯦꯗ ꯅꯣꯏꯗꯤ ꯁꯥꯗꯕ꯭ꯔꯣ
ꯁꯥꯏꯅ ꯅꯥꯡꯀꯩ ꯇꯧꯗꯣꯏꯅꯣ ꯍꯧꯖꯤꯛꯇꯤ
ꯆꯥꯛꯆꯥ ꯇꯣꯛꯑꯦ ꯑꯗꯨꯒ ꯉꯥꯏꯍꯥꯛꯇꯪ ꯂꯩꯔꯒ ꯏꯔꯨꯖꯔꯅꯤ ꯏꯔꯨꯖꯕ ꯂꯣꯏꯔꯒ ꯀ ꯀꯩꯀꯩ ꯂꯒꯥꯔꯤ ꯄꯥꯕ꯭ꯔꯥ ꯀꯩꯗꯧꯕ꯭ꯔꯥ ꯇꯧꯔꯒꯗ ꯅꯪ ꯉꯥꯁꯤ ꯕꯣꯜ ꯌꯦꯡꯒꯦꯔꯥ
ꯍꯣꯏ ꯌꯦꯡꯗꯣꯏꯅꯦ ꯅꯪꯗꯤꯦ
ꯈꯪꯗꯦ ꯌꯦꯡꯁꯤꯔ ꯌꯦꯡꯉꯣꯏꯁꯤꯔ ꯈꯪꯗꯦ
ꯂꯥꯏꯔꯤꯛ ꯄꯥꯎꯗ
ꯍꯣꯏ ꯑꯦꯛꯖꯥꯝꯁꯨ ꯅꯥꯛꯑꯦ
ꯎꯝ ꯍꯥꯏꯔꯤꯛꯀꯟꯅ ꯄꯥꯎ
ꯍꯣꯏ ꯇꯅꯤ ꯄꯅꯤ
ꯎꯝ
ꯁꯥꯕꯅꯁꯨ ꯂꯣꯏꯔꯦꯗ ꯍꯨꯃꯥꯡꯁꯦ
ꯁꯥ ꯌꯥꯝꯅ ꯁꯥꯕꯅꯦ ꯑꯩꯈꯣꯏꯔꯣꯝꯗꯁꯨ
ꯅꯨꯡꯁꯤꯠꯀ ꯁꯤꯠꯇꯦ ꯍꯥꯏꯕ
ꯑꯣ ꯌꯨꯝꯒ ꯄꯥꯎ ꯐꯥꯎꯅꯕ꯭ꯔꯣ
ꯉꯁꯤꯒꯤ ꯄꯥꯎ ꯐꯥꯎꯅꯗ꯭ꯔꯦ
ꯑꯣ ꯀꯩꯗꯧꯔꯒꯦ
ꯈꯪꯗꯦ ꯇꯨꯝꯈꯔ ꯇꯨꯝꯕ ꯑꯣꯏꯔꯝꯒꯅꯦ ꯃꯣꯏꯁꯨ ꯉꯔꯥꯡꯕꯨꯗꯤ ꯁꯥꯟꯅꯔꯝꯃꯦ ꯉꯁꯤꯗꯤ ꯁꯥꯟꯅꯗꯦ
ꯑꯥ
ꯍꯥꯥ
ꯑꯩ ꯌꯨꯝꯒ ꯀꯣꯜ ꯀꯅꯥꯝ ꯇꯧꯕꯤꯔꯛꯇꯦꯗ
ꯅꯪ ꯕꯦꯂꯦꯟꯁ ꯂꯩꯕ ꯅꯠꯇ꯭ꯔꯣ
ꯀꯅꯥꯅꯣ
ꯅꯪ
ꯑꯩ ꯂꯩꯩꯇꯦ ꯀꯩꯅꯣ
ꯑꯦ ꯑꯗꯨꯗꯤ ꯅ ꯅꯪ ꯅꯨꯄꯥ ꯀꯃꯥꯏꯅ ꯀꯣꯜ ꯇꯧꯕꯅꯣ
ꯑꯦ ꯀꯩꯅꯣꯗꯅꯤ ꯀꯩꯅꯣ ꯋꯥꯆꯞꯇ
ꯑꯣ ꯑꯩ ꯅꯪ ꯕꯦꯂꯦꯟꯁ ꯂꯩꯕꯔꯥ ꯍꯣꯏ ꯂꯩꯌꯦ ꯈꯟꯕ
ꯂꯩꯇꯦ ꯂꯩꯇꯦ ꯑꯩ ꯍꯩ
ꯑꯁ ꯁꯥꯕꯅ ꯉꯝꯗ꯭ꯔꯦꯗ ꯍꯨꯃꯥꯡꯒꯁꯦ ꯎꯔꯨꯔꯨꯠ ꯇꯥꯔꯛꯑꯦ ꯍꯥꯏꯕ
ꯑꯥꯎ ꯇꯨꯝꯕꯗꯤ ꯀꯃꯥꯏꯅ ꯇꯨꯝꯗꯣꯏꯅꯣ ꯍꯣꯔꯦꯟ ꯁꯦꯝ ꯁꯥꯔꯗꯤ ꯀꯃꯥꯏ ꯇꯧꯗꯣꯏꯕ ꯅꯪꯗꯤ
ꯈꯪꯗꯦ ꯑꯩ ꯈꯪꯗꯦ ꯀꯃꯥꯏ ꯇꯧꯗꯣꯏꯅꯣ ꯈꯪꯗꯦꯗ
ꯎꯝ ꯉꯟꯇꯥ ꯉꯟꯇꯥ ꯇꯨꯝꯃꯨ ꯀ꯭ꯂꯥꯁ ꯐꯖ ꯐꯖꯅ ꯆꯠꯂꯨꯀꯣ
ꯆꯠꯀꯦ ꯌꯥꯎꯅ ꯆꯠꯂꯣ
ꯍꯣꯏ ꯍꯣꯏ ꯑꯩꯗꯤ ꯇꯨꯝꯕ ꯌꯥꯗꯗꯅꯅꯦ ꯉꯔꯥꯡꯁꯨꯅꯦ
ꯃꯤ ꯂꯥꯏꯔꯤꯛ ꯍꯩꯕꯤꯅꯤꯅꯀꯣ
ꯈꯣꯏ ꯂꯥꯏꯔꯤꯛ ꯍꯩꯖꯗꯦ ꯏꯕꯦꯃꯃꯥ
ꯂꯥꯏꯔꯤꯛ ꯍꯩꯕꯅꯤꯅꯀꯣ ꯁꯣꯝꯗꯤ ꯑꯦꯇꯦꯟꯗꯦꯟꯁꯗꯣ ꯁꯨꯔꯕꯅꯤ
ꯉꯔꯥꯡꯁꯦ ꯂꯥꯏꯔꯤꯛ ꯉꯔꯥꯡꯁꯦ ꯌꯥꯝ ꯁꯥꯝꯃꯟꯗꯅꯅꯦ ꯉꯔꯥꯡꯁꯦ ꯋꯥꯕꯁꯦ ꯂꯣꯏꯔꯦ ꯉꯔꯥꯡ ꯇꯨꯝꯕ ꯈꯪꯕ꯭ꯔꯥ ꯉꯔꯥꯡꯁꯦ
ꯑꯧ
ꯌꯥꯝ ꯁꯥꯃꯟꯗꯅ ꯇꯨꯝꯕꯖꯦ ꯌꯥꯗꯕꯖꯦ ꯌꯥꯗꯕꯖꯦ ꯋꯥꯕꯅ ꯈꯪꯕ꯭ꯔꯥ
ꯑꯥ
ꯅꯣꯏꯗꯤ ꯀꯃꯥꯏ ꯀꯃꯥꯏꯅ ꯇꯧꯒꯦ
ꯉꯔꯥꯡ ꯇꯨꯝꯕ ꯌꯥꯗꯗꯅ ꯑꯗꯨꯝ ꯍꯧꯒꯠꯂꯒ ꯂꯩꯌꯦ ꯁꯣꯔꯤ ꯍꯨꯖꯤꯛꯀꯥꯟ ꯑꯩ ꯏꯁꯥ ꯌꯥꯝ ꯐꯕ ꯃꯥꯜꯂꯦ
ꯅꯁꯥꯅ ꯈꯪꯕ꯭ꯔꯣ
ꯑꯣ ꯈꯪꯉꯦ ꯑꯩ
ꯎꯝ ꯈꯪꯗꯦ ꯑꯩꯗꯤ
ꯑꯩ ꯐꯖꯅ ꯈꯪꯉꯦ ꯏꯁꯥ ꯌꯥꯝ ꯐꯩꯌꯦ ꯇꯨ
ꯐꯥꯒꯤ ꯅꯠꯇ꯭ꯔꯦ
ꯌꯥꯝ ꯆꯥꯔꯕ꯭ꯔꯣ
ꯑꯩ ꯐꯥꯒꯤ ꯅꯠꯇ꯭ꯔꯦ
ꯌꯥꯝ ꯆꯥꯔꯕ꯭ꯔꯣꯕ
ꯈꯪꯗꯦ
ꯏꯟꯖꯥꯡ ꯍꯥꯎꯕ ꯌꯥꯝ ꯄꯤꯖꯔꯕ꯭ꯔꯣ ꯅꯪꯕꯣ
ꯈꯪꯗ꯭ꯔꯦꯕ ꯑꯩ ꯌꯥꯗꯔ꯭ꯦ ꯏꯁꯥꯥꯁꯦ ꯑꯁꯦꯡꯕ ꯒꯤ
ꯂꯨꯝꯃꯛꯄ꯭ꯔꯣ ꯀꯩꯅꯣ ꯀꯃꯥꯏꯅ ꯈꯪꯉꯤꯅꯣ ꯅꯪꯗꯤ
ꯅꯠꯇꯦ ꯂꯨꯝꯃꯒ ꯏꯁꯥꯗꯣ ꯅꯣꯏ ꯅꯣꯏꯌꯦꯕ
ꯑꯣ ꯌꯦꯡꯕꯗꯔꯣ
ꯍꯣꯏ ꯁꯤ ꯑꯩꯈꯣꯏ ꯑꯩꯅꯣ ꯃꯃꯥꯡꯗ ꯃꯤꯁꯤꯡꯤꯡꯉꯛꯏꯑꯕ
ꯑꯣ
ꯃꯤꯔꯗꯥ ꯑꯣꯏꯌꯦꯕ ꯈꯪꯗꯦ ꯍꯨꯃꯥꯡꯁꯨ ꯌꯥꯝ ꯊꯣꯛꯏ ꯀꯔꯥꯏꯅ ꯇꯧꯕ꯭ꯔꯣ ꯈꯪꯗꯦ
ꯍꯨꯃꯥꯡ ꯊꯣꯛꯄꯁꯦ ꯏꯁꯥ ꯀꯩꯅꯣ ꯇꯧꯗꯦ ꯍꯥꯏꯕ ꯅꯣꯏꯗꯦ ꯍꯥꯏꯕ꯭ꯔꯥ
ꯐꯪꯕꯅꯤ ꯀꯩꯅꯣꯅꯦ
ꯎꯝ
ꯁꯤ ꯁꯋꯥꯏꯁꯇ ꯑꯣꯏꯔ ꯁꯤꯔ ꯈꯪꯗꯣ
ꯎꯝ ꯑꯦꯛꯁꯔꯁꯥꯏꯁ ꯀꯟꯅ ꯀꯟꯅ ꯇꯧꯔꯣ
ꯑꯩ ꯅꯣꯏꯕꯅ ꯌꯥꯗ꯭ꯔꯦꯕ
ꯑꯁ ꯑꯩꯈꯣꯏꯅ ꯅꯣꯏꯅꯤꯡꯉꯁꯤ ꯑꯦꯛꯁꯔꯁꯥꯏꯖ ꯀꯟꯅ ꯀꯟꯅ ꯇꯧꯔꯣ ꯀꯩꯅꯣ
ꯍ ꯍꯥꯏꯥꯏꯍꯅ ꯅꯣꯏ ꯜꯔꯦ
ꯑꯦꯛꯁꯔꯁꯥꯏꯁ ꯇꯧꯋꯣ ꯍꯥꯏꯔꯒ ꯃꯣꯏꯅ
ꯇꯧꯕꯗꯣ ꯃꯇꯝ ꯂꯩꯇꯣꯏꯅꯦ
ꯍꯣꯏꯅꯤ ꯑꯗꯨꯕꯨꯗꯤꯦ
ꯍꯃꯥꯡꯥꯋꯥꯏ ꯁ ꯍꯥꯏꯔꯦ ꯀꯪꯗꯦ ꯀꯪꯗꯕ ꯏꯅꯣꯏ ꯏꯅꯣꯏꯔꯒ ꯂꯩꯕ
ꯑꯁ ꯑꯩꯏ ꯀꯣꯂꯦꯖꯅ ꯄꯩꯁꯥ ꯆꯥꯕꯗꯨ
ꯍꯥ
ꯍ
ꯐꯔꯤ
ꯑꯦ ꯁꯤꯒꯤ ꯄꯦꯡꯕꯈ ꯀ
ꯑꯥꯎ
ꯐꯥꯏꯟ ꯇꯥꯒꯅꯤꯌꯦ ꯅꯍꯥꯟꯁꯦ
ꯑ
ꯑꯗꯨ ꯍ ꯃꯊꯥ ꯁꯥꯕꯅ ꯑꯩ ꯂꯣꯏꯔꯕꯅꯦ ꯄꯩꯁꯥ ꯂꯩꯇꯕ ꯍꯧꯖꯤꯛꯁꯦ ꯄꯩꯁꯥ ꯂꯩꯇꯦꯕ ꯑꯩꯈꯣꯏꯗꯧ ꯁ ꯑꯩꯈꯣꯏ ꯀ꯭ꯂꯥꯁꯇꯤ ꯚꯥꯏꯁ ꯄ꯭ꯔꯤꯟꯁꯤꯄꯥꯜ ꯂꯩꯌꯦꯕ ꯑꯩꯈꯣꯏꯒꯤ ꯈꯣꯡꯕ꯭ꯔ ꯕ꯭ꯂꯣꯛꯀꯤ
ꯑ
ꯑꯥꯟꯅ ꯇꯧꯕ ꯃꯥꯜꯂꯦꯕ ꯈꯪꯗꯦꯕ ꯈꯨꯠ ꯁꯥ ꯈꯨꯠ ꯆꯗꯤ ꯅꯪ ꯈꯪꯗꯕꯩꯅꯦ
ꯄꯟꯅꯣ ꯋꯥꯔꯁꯤ ꯋꯥꯔ ꯏꯐꯣꯛ ꯁ ꯅꯛꯇ꯭ꯔꯕꯣ ꯍꯥꯏꯗꯤ ꯋꯥꯁꯅꯥ ꯍꯥꯏꯗ꯭ꯔꯗꯤ ꯍꯥꯏꯕꯗꯤ ꯀꯩꯅꯣ ꯇꯧꯕꯤꯌꯣ ꯇꯧꯕꯤꯌꯣ ꯀꯩꯝ ꯍꯥꯏꯗ꯭ꯔꯕꯕ
ꯍ ꯃꯣ ꯑꯦꯄ꯭ꯂꯤꯀꯦꯁꯟ ꯌꯦ ꯇ ꯂ ꯀ ꯁꯥꯕꯒ ꯁꯥꯏ ꯃꯣꯏ ꯆꯠꯄꯗꯣ ꯃꯦꯝꯅ ꯀꯩ ꯍꯥꯏꯔꯛꯄꯅꯣꯗꯤ ꯐꯪꯗꯦꯗꯣ ꯍꯣꯏ ꯃꯦꯝꯗꯣ ꯆꯝꯉꯥꯒ ꯄꯤꯗ ꯌꯥꯔꯣꯏ ꯈꯣꯠꯂꯣꯏ ꯍꯥꯏꯔꯝꯃꯦꯕ ꯎꯝ ꯐꯉꯗꯗꯤ ꯀꯃꯥꯏꯅ ꯇꯧ ꯄꯥꯝꯈ꯭ꯔꯖꯥꯅꯤ ꯄꯩꯁꯥꯗꯤ ꯅꯪ ꯍꯪꯗꯕꯩꯅꯦ
ꯄꯩꯁꯥꯕ ꯄꯩꯁꯥ ꯃꯈ ꯀ ꯑꯃꯣ ꯄꯥꯟꯂꯝꯖꯔꯤ
ꯑꯣ ꯄꯩꯁꯥ ꯑꯁ ꯆꯣꯞꯄꯅ ꯆꯣꯞꯄꯅ ꯆꯣꯞꯄꯅ ꯂꯣꯏꯔꯕꯅꯤ ꯅꯣꯏꯒꯤꯗꯤ ꯀꯃꯥꯏꯅ ꯇꯧꯒꯦ ꯅꯣꯏ ꯕ꯭ꯂꯣꯛꯀꯤꯨꯗꯤ
ꯑꯩꯁꯦ ꯆꯞ ꯃꯥꯟꯅꯩꯗ ꯀꯔꯤꯕꯨ ꯍꯥꯏꯔꯨꯅꯦ
ꯆꯨꯞꯄꯗꯤ ꯂꯣꯏ ꯆ ꯀꯨꯝ ꯃꯅꯤꯗꯤ
ꯂꯣꯏꯔꯕꯤ
ꯄꯩꯁꯥ ꯄꯥꯝꯗꯕ ꯀꯅꯥꯝ ꯂꯩꯇꯦ ꯌꯨꯝꯗ ꯄꯩꯁꯥ ꯍꯪꯕꯁꯨ ꯑꯩꯗꯤ ꯅꯨꯡꯉꯥꯏꯇꯕ
ꯑꯩꯁꯨ ꯉꯥꯝ ꯊꯥꯔꯦꯗ ꯀꯣꯟꯅ ꯀꯣꯟꯅꯔꯦ ꯀꯣꯟꯅꯔꯣꯏꯗ꯭ꯔꯥ ꯈꯪꯗꯦ
ꯊꯥꯎꯅ ꯈꯣꯡꯕ꯭ꯔ
ꯁꯤꯖꯦ ꯍꯨꯃꯥꯡ ꯊꯣꯛꯄꯁꯨ ꯂꯣꯏꯔꯦ
ꯁꯥ ꯍꯨꯃꯥꯡ ꯊꯣꯛꯄꯅ ꯑꯩꯁꯨꯅꯦ ꯁꯤꯔꯕꯅꯦ ꯋꯥꯕꯅ ꯋꯥꯕꯅ ꯋꯥꯕꯅ ꯀꯃꯥꯏꯅ ꯈꯨꯁꯥꯔ ꯈꯪꯗꯦꯕ
ꯃꯩ ꯑꯣꯟ ꯇꯧꯔꯒ ꯊꯝꯕꯤꯕꯅꯦ ꯐꯒꯤꯅꯠꯇ꯭ꯔꯦ ꯐꯒꯤꯅꯠꯇ꯭ꯔꯦ
ꯁꯥꯔꯤꯔꯣ ꯅꯪꯅ
ꯍꯣꯏ ꯍꯨꯃꯥꯡꯗꯣ ꯏꯃꯥ
ꯇꯨꯝꯃꯕ꯭ꯔꯣ
ꯀꯅꯥ
ꯅꯣꯏꯒꯤ ꯍꯣꯁꯇꯦꯜ ꯀꯥꯗꯣ ꯑꯩꯁꯤ ꯊꯝꯗꯕ꯭ꯔꯣ
ꯊꯝꯗꯦꯗ ꯀꯗꯥꯏꯗꯒꯤ ꯍꯣꯁꯇꯦꯜ ꯈꯨꯗꯤꯡꯃꯛꯇ ꯔꯨꯝ ꯈꯨꯗꯤꯡꯃꯛꯇ ꯑꯦꯁꯤ ꯊꯝꯃꯗꯤ ꯄꯩꯁꯥꯗꯤ ꯂꯣꯏꯔꯦ
ꯍꯣꯏ ꯆꯣꯞꯄꯤꯗꯨꯒ ꯄꯩꯁꯥ ꯆꯣꯞꯄꯤꯗꯨꯒ
ꯅꯣꯏꯒꯤ ꯊꯝꯕ꯭ꯔꯣ ꯍꯥꯏꯖꯦ
ꯄꯩꯁꯥ ꯆꯣꯞꯄꯤꯗꯨꯒ ꯍꯥꯏꯔꯗꯤ ꯀꯣꯂꯦꯖꯇꯣ
ꯅ ꯍꯥꯏꯖꯦ ꯅꯣꯏꯒꯤ ꯊꯝꯕ꯭ꯔꯥ ꯍꯥꯏꯕ
ꯊꯝꯗꯦꯗ ꯁꯨꯝ ꯍꯪꯉꯤꯅꯤ
ꯉꯔꯥꯡ ꯅꯍꯥꯟꯗꯒꯤ ꯃꯣꯔꯣꯛ ꯑꯁꯥꯕ ꯑꯗꯨꯝ ꯆꯥꯃꯟꯕꯒꯤ ꯄꯨꯁꯤ ꯅꯨꯡꯉꯥꯏꯔꯛꯇ꯭ꯔꯦ ꯈꯨꯠꯁꯨ ꯁꯥꯏꯌꯦ
ꯎꯝ ꯑꯁ ꯑꯩꯖꯨꯅꯦ ꯄꯨꯛꯁꯦ ꯆꯥꯛꯄꯗ ꯆꯥꯛꯄꯗ ꯁꯤꯔꯕꯅꯦꯕ
ꯑꯩ ꯉꯝꯗꯔꯦ
ꯍꯌꯦꯡꯗꯤ ꯀ꯭ꯂꯥꯁ ꯆꯠꯀꯅꯤ
ꯆꯠꯀꯅꯤ
ꯎꯝ ꯋꯥꯔꯝꯃꯅꯤꯀꯣ ꯅꯪꯁꯨ ꯀ꯭ꯂꯥꯁ ꯆꯠꯄꯒꯤ ꯁꯥꯕ ꯀꯥꯟꯁꯤꯗ
ꯍꯣꯏ ꯋꯥꯏꯌꯦ ꯑꯗꯨ ꯅꯨꯡꯉꯥꯏꯕ ꯑꯃ ꯅꯛꯄꯅꯤꯅꯀꯣ ꯌꯥꯝꯅ ꯂꯥꯞꯅ ꯆꯠꯇꯕ ꯑꯗꯨ ꯑꯣꯏꯔꯁꯨ ꯑꯁ ꯁꯥꯏꯌꯦꯕ
ꯑꯣ ꯅꯣꯏ ꯀ꯭ꯂꯥꯁꯀꯤ ꯑꯦꯁꯤꯗꯨꯗꯤ ꯀꯃꯥꯏꯟ ꯇꯧꯕꯥ ꯅꯨꯡꯉꯥꯏꯕ꯭ꯔꯥ
ꯑꯦꯁꯤ ꯑꯃꯈꯇꯪꯅꯦ ꯑꯗꯨꯁꯨ ꯃꯨꯟꯅꯔꯤꯅꯦ ꯐꯪꯗꯕ ꯌꯥꯎꯋꯦ
ꯑꯣ
ꯑꯗꯣ ꯑꯩꯈꯣꯏꯁꯨ ꯍꯧꯖꯤꯛꯀꯥꯟ ꯑꯗꯥꯏꯔꯒ ꯄꯩꯁꯥ ꯈꯨꯝꯒꯠꯅꯔꯛꯑꯅꯤ ꯑꯦꯁꯤꯃꯨꯛ ꯀꯩ ꯇꯧꯅꯤ ꯈꯣꯡ ꯈꯨꯏꯪꯖꯦ ꯈꯣꯡ ꯈꯨꯠꯏꯪꯖꯦ
ꯑꯣ ꯅꯨꯡꯁꯥꯁꯦ ꯀꯃꯥꯏꯟ ꯇꯧꯕꯅꯣ ꯈꯪꯗꯦ
ꯑꯁ ꯑꯩꯗꯤ ꯍꯨꯝꯃꯥꯡꯁꯤ ꯑꯣꯔꯣꯔꯣ ꯇꯥꯔꯛꯏꯁꯦ
ꯑꯩꯈꯣꯏꯕꯨ ꯀꯃꯥꯏꯅ ꯍꯤꯡꯗꯣꯏꯅꯣ ꯈꯪꯖꯤꯜꯂꯛꯇ꯭ꯔꯦ
ꯁꯤꯗꯁꯨꯅꯦ ꯁꯤꯗ ꯑꯩ ꯇꯝꯗ꯭ꯔꯗꯤ ꯇꯝꯃꯔꯣꯏ
ꯎꯝ ꯍꯧꯖꯤꯛ ꯅꯪꯒꯤ ꯈꯨꯠꯁꯦ ꯀꯩꯗꯧꯅꯤ ꯍꯥꯏꯕ
ꯏꯗꯨ ꯊꯣꯛꯀꯅꯤ ꯑꯗꯨꯒ ꯉꯥꯏꯍꯥꯛꯇꯪ ꯂꯩꯔꯒ ꯂꯥꯏꯔꯤꯛ ꯄꯥꯁꯤꯔꯥ ꯈꯟꯕ
ꯑꯣꯁ
ꯅꯪꯗꯤ
ꯀꯩ ꯍꯥꯏꯕ
ꯅꯪꯗꯤ
ꯑꯩꯁꯦ ꯑꯩꯁꯨ ꯉꯍꯥꯛ ꯂꯩꯔꯒ ꯏꯔꯨꯖ ꯊꫭꯛꯑꯅꯤ ꯑꯗꯨꯗꯨꯒ ꯇꯧꯕ ꯌꯥꯕ ꯇꯧꯔꯅꯤ ꯈꯪꯗꯦ ꯀꯩ ꯀꯩ ꯇꯧꯗꫭꯏꯅꯣ ꯕꯣꯜꯕꯨꯗꯤ ꯌꯦꯡꯒꯅꯤ
ꯎꯝ
ꯀꯩ ꯀꯩꯅꯣ ꯈꯪꯗꯦꯗ ꯑꯩꯁꯨ ꯀꯩ ꯇꯧꯗꯣꯏꯅꯣ ꯇꯧꯕ ꯌꯥꯕ ꯇꯧꯔꯅꯤ
ꯑꯣ ꯍꯣꯏ ꯐꯩꯌꯦ ꯐꯩꯌꯦ
ꯑꯥꯎ
ꯃꯣꯏꯒꯤ ꯑꯥ ꯀꯩꯅꯣꯗꯣ ꯆꯨꯠꯇꯗꯣ ꯉꯁꯥꯏ ꯊꯋꯥꯏ ꯌꯥꯝ ꯅꯨꯡꯉꯥꯏꯇꯅꯤ
ꯀꯩꯗꯧꯔꯒ
ꯑꯩ ꯈꯪꯅꯕ ꯅꯨꯄꯥꯗꯣ
ꯑꯥꯎ
ꯏꯁꯇꯦꯇꯁ ꯊꯥꯝꯃꯛ ꯑꯦꯕꯀꯣ
ꯎꯝꯅꯦ
ꯅꯨꯃꯤꯠ ꯑꯅꯤ ꯑꯍꯨꯝ ꯄꯥꯎ ꯐꯥꯎꯅꯗꯕ ꯀꯨꯏꯔꯦꯕ ꯈꯠꯅꯩꯕꯀꯣ ꯏꯕꯥꯅꯤꯗꯣ ꯑꯗꯒꯤ ꯑꯗꯨꯨꯝ ꯈꯠꯅꯔ ꯈꯠꯅꯔꯒ ꯃꯥꯗꯣ ꯊꯕꯛ ꯃꯥꯗꯣ ꯑꯩꯒꯤ ꯀꯣꯜ ꯁꯨꯡꯄꯥꯏ ꯄꯥꯏꯗꯕꯗꯨꯒꯤ ꯃꯥ ꯊꯕꯛ ꯆꯤꯟꯁꯦ ꯈꯣꯠꯂꯦ ꯑꯗꯨ ꯍꯥꯏꯔꯒ ꯂꯩꯕ ꯑꯗꯨꯒꯤ ꯑꯗ ꯃꯥꯗꯤ ꯗꯣꯛꯇꯔ ꯁꯠꯂꯒ ꯂꯩꯔꯝꯃꯦ ꯉꯁꯤꯗꫭ ꯏꯁꯇꯦꯇꯁ ꯊꯥꯝꯃꯛꯄ
ꯑꯁ ꯀꯔꯤ ꯅꯨꯄꯅꫭꯅꯦ ꯍꯥꯏꯁꯤꯕꯨ
ꯑꯗꯨꯅꯦ ꯑꯩꯅ ꯑꯗꯨꯒꯤ ꯃꯥꯁꯨ ꯊꯣꯛꯅꯔꯁꯦ ꯍꯥꯏꯔꯛꯈ꯭ꯔ ꯑꯩ ꯍꯥꯏꯔꯛꯑꯦ ꯑꯗꯨ ꯑꫭꯏꯁꯨ ꯃꯥ ꯅꯨꯡꯗꯥꯡꯗ ꯀꯣꯜ ꯅꯨꯡꯗꯥꯡꯗꯨꯗ ꯀꯣꯜ ꯇꯧꯔꯛꯑꯦꯕꯀꯣ ꯑꯗꯨ ꯑꯩꯁꯨ ꯇꯨꯝꯈ꯭ꯔꯕꯅꯤꯅꯥ ꯐꯣꯟ ꯄꯥꯈꯠꯇ꯭ꯔꯕ ꯊꯋꯥꯏ ꯅꯨꯡꯉꯥꯏꯇꯕꯤꯗꫭ ꯑꯩꯗꯣ ꯐꯣꯜꯗꯣ ꯄꯥꯈꯠꯄꯤꯗ꯭ꯔꯕ ꯑꯗ ꯃꯊꯪ ꯇꯧꯔꯦ ꯃꯊꯪ ꯅꯨꯃꯤꯠꯇ ꯑꯩ ꯇꯧꯔꯕ ꯃꯊꯪ ꯅꯨꯃꯤꯠꯇ ꯇꯧꯗ꯭ꯔꯦ ꯑꯗꯨꯒꯗꯤ ꯃꯊꯪ ꯃꯊꯪꯗ ꯇꯧꯈ꯭ꯔꯕꯗꯨ ꯃꯥ ꯄꯥꯏꯈꯠꯂꯛꯇ꯭ꯔꯦ ꯑꯃ ꯃꯁꯤꯁꯨ ꯊꯥꯏ ꯍꯜꯂꯛꯇꯦ ꯑꯗꯨ ꯀꯣꯁ ꯃꯌꯥꯝ ꯁꯨꯡꯊꯥ ꯊꯥꯔꯛꯇ꯭ꯔꯕ
ꯎꯝ
ꯅꯨꯃꯤꯠ ꯑꯅꯤ ꯑꯍꯨꯝꯒꯨꯝꯕ ꯇꯧꯈ꯭ꯔꯦ ꯑꯗꯨꯒ ꯉꯁꯤ ꯉꯁꯤꯗꯣ ꯑꯗꯨꯃꯥꯏꯅ ꯏꯁꯇꯦꯇꯁ ꯊꯥꯒꯠꯈ꯭ꯔꯕ
ꯎꯝ
ꯑꯗꯨꯅꯦꯗ ꯃꯗꯣ ꯑꯩꯅ ꯃꯦꯁ ꯊꯥꯔꯁꯨ ꯁꯤꯟ ꯇꯧꯗꯕ ꯀꯨꯏꯅ ꯀꯨꯏꯅ ꯂꯩꯔꯒ ꯀꯣꯜꯗ ꯑꯗꯨꯝ ꯂꯩꯕꯀꯣ ꯃꯤꯒ ꯁꯥꯟꯅꯕ
ꯑꯥꯎ
ꯑꯗꯨꯒ ꯃꯦꯁ ꯁꯥꯔꯁꯨ ꯔꯤꯐ꯭ꯂꯥꯏ ꯇꯧꯕꯤꯔꯛꯇꯕ
ꯀꯔꯤꯒꯤꯅꯣ ꯍꯥꯏꯕꯅꯤꯗ ꯃꫭꯏ ꯈꯟꯂꯤꯁꯦ
ꯈꯪꯗꯦ
ꯒꯌ꯭ꯥꯟ ꯃꯦꯟ ꯇꯥꯗꯕ
ꯎꯝ
ꯃꯣꯏꯅ ꯄꯥꯝꯅ ꯄꯥꯝꯕ ꯃꯇꯝꯗ ꯈꯇ ꯇꯧꯔꯒ ꯂꯩꯔꯗꯤ
ꯃꯗꯨꯅꯦ ꯑꯁ ꯁꯨꯃꯥꯏ ꯇꯧꯕꯁꯦ ꯁꯨꯃꯥꯏ ꯇꯧꯕꯁ ꯑꯗꯨꯝ ꯀꯨꯏꯔꯕꯅꯤꯅ ꯑꯅꯤꯔꯛ ꯑꯍꯨꯝꯂꯛ ꯑꯃꯒ ꯇꯪ ꯇꯧꯕ ꯅꯠꯇꯔꯦ ꯑꯗꯨꯝ ꯇꯧꯔꯕꯅꯤ ꯑꯗꫭ ꯃꯗꫭ ꯑꯩꯅ ꯌꯥꯏꯑꯦ ꯍꯥꯏꯕ ꯍꯥ